ꯍꯂꯣ
ꯆꯥꯛ ꯆꯥꯔꯕꯣ
ꯎꯝ ꯆꯥꯔꯦ
ꯀꯩ ꯀꯩꯖꯥꯡ
ꯁꯧꯒ꯭ꯔꯤꯅ ꯃꯐꯔꯦ ꯍꯧꯖꯤꯛꯀꯥꯟ
ꯎꯝ ꯀꯥꯂꯦꯟꯅꯤꯅ
ꯏꯁꯥꯁꯨ ꯁꯣꯛꯇꯕ ꯑꯗꯨꯝ ꯆꯨꯔꯣꯜꯗꯨꯁꯨ ꯆꯥꯕ ꯑꯗꯨ ꯆꯥꯛꯇꯣ ꯈꯤꯇꯪ ꯄꯦꯂꯞ ꯇꯧꯋꯦ ꯑꯗꯨꯗꯨꯅꯪ ꯈꯤꯇꯪ ꯆꯥꯕ ꯋꯥꯠꯂꯦ
ꯑꯣꯛ ꯆꯥꯛ ꯄꯦꯠꯄ ꯄꯥꯝꯗꯕ꯭ꯔꯥ
ꯆꯛ ꯑꯄꯤꯛꯄꯁꯦ ꯀꯌꯥ ꯆꯥꯗꯦꯅꯦ ꯇꯥꯔꯛꯄ ꯃꯇꯝꯗ
ꯑꯩꯅ ꯀꯩꯅꯣ ꯆꯥꯏ ꯀꯩꯅꯣ ꯑ ꯄꯣꯡ ꯍꯋꯥꯏꯗꯣ
ꯎꯝ
ꯑꯗꯨꯗꯣ ꯀꯥꯡꯁꯣꯏ ꯑꯃ ꯆꯥꯔꯦ ꯁꯤꯡꯖꯨ ꯑꯃ ꯇꯧꯋꯦ ꯀꯥꯡꯒꯧ ꯑꯃ ꯉꯧꯔꯦ ꯍꯥꯎꯔꯦ
ꯑꯩꯈꯣꯏꯗꯤ ꯊꯥꯡꯖꯤꯡ ꯊꯤꯡꯁꯨꯨꯕ ꯑꯃꯣꯏ ꯑꯣꯏꯅ ꯇꯧꯔꯦ ꯊꯥꯡꯖꯤꯡ ꯁꯤꯡꯁꯨ ꯂꯣꯏꯅ ꯁꯨꯔꯦ ꯑꯗꯨꯒꯤ ꯈꯨꯠꯁꯦ ꯈꯔ ꯁꯥꯏ ꯑꯗꯨꯒ ꯂꯨꯝ ꯑꯃ ꯍꯧꯔꯦ ꯑꯗꯨꯒ ꯑꯩꯈꯣꯏ ꯑꯕꯦꯝꯕꯕꯨꯗꯤ ꯉꯔꯥꯡ ꯌꯦꯟ ꯊꯣꯡꯕ ꯂꯩꯕꯅꯤ ꯑꯗꯨ ꯌꯦꯟ ꯊꯣꯡꯕꯗꯣ ꯈꯔꯒ ꯆꯥꯈ꯭ꯔꯦ
ꯎꯝ ꯍꯥꯎꯕꯅꯤꯅꯦ ꯆꯝꯕ ꯆꯥꯕꯅꯤꯅ
ꯎꯝ ꯑꯩꯗꯤ ꯌꯦꯟ ꯌꯦꯟ ꯆꯥꯗ꯭ꯔꯦ ꯁꯧꯀ꯭ꯔꯤꯒ ꯑꯂꯣꯗꯨꯒ ꯑꯣꯏꯅ ꯆꯥꯔꯦ ꯁꯤꯡꯖꯨꯗꯨꯒ ꯑꯗꯨ ꯊꯥꯡꯖꯤꯡ ꯁꯤꯡꯖꯨꯗꯣ
ꯎꯝ
ꯌꯦꯟꯗꯤ ꯌꯦꯟ ꯌꯦꯟ ꯑꯣꯏꯒꯦꯔꯥ ꯑꯃ ꯑꯣꯏꯒꯦꯔꯥꯀꯣ ꯆꯖꯤꯛ ꯍꯥꯏꯇꯥꯔꯦ ꯉꯔꯥꯡꯒꯤ ꯌꯦꯟꯖꯥꯡꯒꯨꯝꯕ ꯁꯤꯒꯨꯝꯁꯦ ꯑꯩ ꯆꯥꯕꯗꯤ ꯀꯌꯥ ꯍꯩꯅꯗꯦꯕ ꯍꯧꯖꯤꯛꯀꯥꯟꯗꯤꯦ ꯍꯧꯖꯤꯛꯀꯥꯟ ꯅꯠꯇꯦ ꯀꯨꯏꯔꯦ ꯀꯩꯁꯨꯒꯨꯝꯕꯗꯤ ꯆꯥꯒ ꯍꯩꯅꯗꯦꯕ ꯑꯗꯨꯅ ꯆꯥꯗꯦ ꯐꯅ ꯍꯥꯎꯕ ꯑꯣꯏꯇꯥꯔꯁꯨꯀꯣ ꯍꯣꯏ ꯁꯨꯗꯦ ꯁꯥꯥꯗꯦ ꯍꯥꯏꯕꯗꯤ ꯌꯥꯎꯔꯦ ꯁꯟꯒꯨꯝꯕꯗ ꯑꯣꯏꯅꯔꯕ ꯑꯗꯨ ꯑꯣꯏꯇꯥꯔꯗꯤ ꯁꯥꯒꯠꯍꯜꯂꯛꯦ ꯑꯩꯗꯣ ꯁꯟꯗꯨꯗꯤ ꯑꯩꯅ ꯄꯥꯝꯕꯅꯤꯅꯀꯣ ꯑꯗꯨꯅ ꯁꯥꯒꯠꯍꯜꯂꯒ ꯎꯝ ꯎꯝ ꯍꯨꯏ ꯆꯥꯕꯁꯦ ꯌꯥꯝ ꯁꯥꯒꯠ ꯂꯦ ꯍꯥꯏꯌꯦ
ꯅꯪ ꯀꯨꯏ ꯆꯥꯔꯕꯣ
ꯅꯍꯥꯟꯋꯥꯏ ꯊꯥꯏ ꯑꯩꯅ ꯑꯉꯥꯡ ꯑꯣꯏꯔꯤꯉꯩꯗꯤ ꯆꯥꯈ꯭ꯔꯦ ꯑꯗꯣ ꯑꯩꯈꯣꯏ ꯈꯨꯏꯁꯤꯅ ꯂꯣꯏꯕꯗꯒꯤ ꯌꯥꯝ ꯄꯣꯛ ꯆꯥꯗ꯭ꯔꯦ
ꯁꯟꯗꯤ
ꯁꯟꯕꯨꯗꯤ ꯆꯥꯏꯌꯦ
ꯑꯁ ꯁꯥꯒꯠꯄ ꯁꯥꯟꯅꯩꯌꯦ ꯑꯣꯛꯇꯤ ꯍꯥꯏꯅꯦ ꯑꯩꯁꯦ
ꯑꯣꯛ ꯆꯥꯏꯌꯦ ꯑꯣꯛ ꯆꯥꯏ
ꯑꯗ ꯃꯥꯅ ꯁꯥꯒꯠꯄ꯭ꯔꯕ ꯑꯣꯛꯁꯨ
ꯎ ꯌꯥꯝ ꯍꯦꯛꯇ ꯁꯥꯒꯠꯄꯗꯤ ꯀꯩꯁꯨ ꯑꯣꯏꯗꯦꯗ ꯑꯗꯨꯗ ꯑꯣꯏꯔꯒꯁꯨ ꯏꯁꯥꯗ ꯑꯩꯗꯤ ꯈꯪꯗꯦ ꯑꯣꯛꯁꯦ ꯀꯌꯥ ꯍꯥꯏꯅꯗꯦ ꯑꯩꯗꯤ ꯆꯥꯕꯁꯦ ꯑꯣꯛ ꯆꯥꯕꯗꯤ ꯄꯛꯅꯗꯅꯦ ꯑꯩꯗꯣ ꯅꯝꯃꯦꯕ ꯑꯩꯗꯨꯗ ꯅꯝꯃꯦꯕꯀꯣ ꯃꯤꯕꯨꯗꯤ ꯅꯝ ꯅꯠꯇꯦꯕ ꯑꯩꯗꯤ ꯅꯝꯃꯦꯕ
ꯑꯗꯨꯅꯦꯕ ꯑꯩꯅ ꯌꯥꯝ ꯍꯩꯅꯗ꯭ꯔꯤꯁꯦ ꯑꯩꯗꯤ ꯊꯣꯡꯕ ꯃꯅꯝꯐꯥꯎ ꯅꯝꯃꯦ ꯊꯣꯡꯕꯗ ꯃꯅꯝꯗꯨꯐꯧ ꯅꯝꯃꯦ ꯍꯥꯏꯕ ꯃ ꯍꯩꯅ ꯑꯗꯨꯝꯇ ꯍꯩꯅꯗꯕꯗ
ꯑꯩꯁꯨ ꯑꯩꯁꯨ ꯀꯌꯥ ꯍꯩꯅꯗꯦ ꯑꯗꯨ ꯆꯥꯕ ꯃꯇꯝ ꯑꯃꯅꯤꯒ ꯆꯥꯕ ꯅꯠꯇ꯭ꯔꯒ ꯀ ꯀꯪꯅ ꯁꯨꯃꯥꯏꯅ ꯆꯥꯕꯗꯤ ꯌꯥꯏꯑꯕꯀꯣ ꯎ ꯍꯦꯟꯖꯥꯡ ꯃꯍꯤ ꯊꯥꯛꯇꯕꯤꯗꯀꯣ ꯄꯨꯡꯀꯪ ꯀꯪꯅ ꯉꯧꯕꯗꯣ ꯃꯣꯔꯣꯛ ꯀꯊꯧꯔꯒꯉꯧꯕꯗꯣ ꯑꯗꯨ ꯑꯗꯨꯗꯤ ꯑꯩ ꯆꯥꯏꯑꯕ ꯑꯗꯨꯗꯨꯗꯤ ꯈꯨꯡꯀꯪ ꯈꯪꯅꯪ ꯉꯧꯕꯗꯨꯗꯤ ꯃꯍꯤꯒ ꯌꯥꯎꯗꯕꯤꯗ
ꯎꯏ ꯎꯏ ꯂꯍꯣꯟꯕꯗꯣ ꯎꯝ
ꯎꯏ ꯎꯏ ꯂꯥꯎꯔꯣꯏ ꯍꯦꯛ ꯀꯩꯁꯨ ꯎꯏ ꯎꯏ ꯂꯥꯎꯕ ꯂꯥꯎꯗꯕ ꯂꯧꯊꯣꯡꯒ
ꯎꯏ ꯂꯥꯎꯕꯗꯨꯅ ꯌꯥꯏꯕꯗꯨꯔꯣ
ꯍꯣꯏ ꯍꯣꯏ ꯏꯏ ꯂꯗꯅ ꯌꯥꯏꯕꯗꯤ ꯂꯥꯛꯅꯤ ꯑꯗꯣꯣꯏ ꯁꯤꯗꯨꯗ ꯉꯧꯕꯗꯨꯗ ꯊꯥꯎꯒ ꯑꯝꯇ ꯌꯥꯎꯗꯕꯤꯗ ꯍꯥꯏꯇꯥꯔꯦ ꯊꯥꯎꯔꯦꯛ ꯈꯔ ꯍꯥꯏꯗꯤꯛ ꯑꯣꯛꯁꯤ ꯊꯥꯎꯔꯦꯛ ꯑꯃꯝꯇ ꯀꯥꯏꯗꯅ ꯑꯗꯣ ꯊꯧꯛ ꯌꯥꯝ ꯀꯥꯕꯗꯣ ꯑꯩ ꯁꯣꯏꯅ ꯍꯩꯅꯗꯦꯕ ꯑꯦꯅꯤ ꯍꯟꯖꯥꯡ ꯊꯧꯛꯦꯛ ꯀꯥꯞꯕꯁꯤꯁꯦ ꯍꯩꯅꯗꯦꯕꯀꯣ ꯁꯟꯗ ꯈꯛꯇ ꯑꯗꯨꯅ ꯑꯩꯅ ꯍꯩꯅꯟꯅꯩꯏꯁꯦꯪꯈꯛꯇꯅ ꯍꯩꯅꯗꯦꯕ ꯑꯗꯨꯗꯨꯅꯥ ꯑꯣꯛꯇꯨꯃ ꯑꯗꯨꯃꯥꯏꯅ ꯆꯥꯕꯗꯤ ꯌꯥꯎꯋꯦ ꯑꯗꯣ ꯅꯠꯇꯕꯤꯗ ꯅꯣꯔꯃꯦꯜꯒꯤ ꯈꯨꯊꯣꯡ ꯑꯩꯈꯣꯏꯒꯤ ꯃꯩꯇꯩ ꯈꯨꯊꯣꯡꯁꯦ ꯊꯣꯡꯕ ꯃꯇꯝꯗꯗꯤ ꯑꯗꯨ ꯆꯥꯔꯁꯨ ꯅꯣꯡꯉꯥꯂꯒ ꯏꯁꯥ ꯅꯨꯡꯉꯥꯏꯇꯕ ꯍꯥꯏꯇꯥꯔꯦ ꯏꯁꯥ ꯍꯦ ꯅꯨꯡꯉꯥꯏꯇꯕꯅ ꯍꯛꯆꯥꯡ ꯅꯨꯡꯉꯥꯏꯇꯕꯗ ꯏꯁꯥꯗꯣ ꯊꯒꯦꯛꯄꯒꯨꯝꯕꯅꯅ ꯅꯝꯃꯒ ꯑꯗꯨꯝ ꯍꯩꯅꯗꯕꯗꯣ ꯈꯔ ꯈꯔ ꯑꯣꯅꯤꯡ ꯁꯥꯅꯤꯡꯗꯧꯔ ꯂꯩꯕꯗꯣ ꯑꯗꯨꯃꯥꯏꯅ ꯌꯥꯝꯅ ꯇꯧꯒ ꯂꯩ
ꯑꯩꯈꯣꯏꯒꯤ ꯅꯤꯡꯊꯤꯕꯤꯗꯣ
ꯎꯝ
ꯃꯥꯁꯦ ꯑꯣꯛ ꯆꯥꯅꯤꯡꯉꯤ ꯑꯣꯛ ꯆꯥꯅꯤꯡꯉꯤ ꯑꯣꯛ ꯆꯥꯅꯤꯡꯉꯦꯅꯦꯅꯦ ꯑꯗꯨꯝ ꯍꯥꯏꯃꯟꯗꯗꯅꯦ
ꯎꯝ
ꯍꯥꯏꯗꯤ ꯀꯩꯅꯣꯗꯒꯤ ꯂꯩꯔꯒꯥ ꯑꯃꯨꯛ ꯄꯤꯖꯔ ꯗꯨꯀꯥꯟꯗꯒꯤ ꯑꯗꯨ ꯃꯥ ꯆꯥꯅꯤꯡꯗꯦ ꯍꯥꯏꯌꯦꯕꯀꯣ ꯑꯗꯨ ꯌꯨꯝꯗꯥ ꯊꯣꯡꯕꯤꯌꯣꯅ ꯑꯗꯣ ꯑꯩꯈꯣꯏ ꯑꯣ ꯊꯣꯡꯉꯣ ꯍꯥꯏꯕ ꯀꯅꯥꯝ ꯌꯥꯗ꯭ꯔꯦꯕ ꯑꯩꯗꯤ ꯆꯥꯖꯗꯦꯗꯅ ꯑꯗꯣ ꯃꯅꯤꯡꯁꯤꯗꯤ ꯁꯤꯗ ꯑꯩꯉꯣꯟꯗꯥ ꯄꯤꯁꯜꯂꯛꯑꯦ ꯅꯪ ꯈꯔ ꯇꯧꯕꯤꯔꯛꯑꯣꯅ
ꯑꯗꯨꯒ ꯑꯩꯅ ꯑꯣꯛꯁꯦ ꯍꯥꯟꯅ ꯄ꯭ꯔꯦꯁꯔ ꯀꯨꯀꯔꯗ ꯀꯥꯝꯊꯣꯛꯄꯅꯦꯕ ꯊꯨꯡꯕ꯭ꯔ
ꯀꯥꯝꯊꯣꯛꯄꯤꯔꯦ ꯀꯥꯝꯊꯣꯛꯑꯀꯥꯟꯗ ꯑꯥ ꯑꯗꯨꯒ ꯑꯗꯨꯒ ꯃꯥꯗꯤ ꯊꯥꯎ ꯌꯥꯎꯗꯕꯤ ꯑꯣꯏꯔꯁꯨ ꯊꯥꯎ ꯊꯣꯛꯣꯂꯛꯏꯅꯦ ꯑꯗꯨꯝ ꯍꯥꯏꯗꯤ ꯊꯥꯎ ꯉꯧꯕ ꯈꯣꯠꯄ ꯇꯧꯗ꯭ꯔꯁꯨ ꯃꯁꯥꯒꯤ ꯑꯣꯏꯅ ꯊꯥꯎ ꯊꯣꯛꯆꯔꯛꯑꯦꯕ
ꯇ
ꯑꯥ ꯑꯗꯨꯒ ꯑꯩꯅ ꯂꯣꯏꯔꯀꯥꯟꯗꯅꯦ ꯍꯥꯏꯗꯤ ꯁꯤꯡꯅꯦ ꯆꯅꯝ ꯇꯤꯜꯍꯧ ꯇꯧꯔꯒꯅꯦ ꯀꯔꯤ ꯀꯔꯥ ꯍꯥꯞꯄꯒ ꯃꯔꯨ ꯃꯔꯥꯡ ꯀꯩꯀꯥ ꯂꯣꯏ ꯍꯥꯞꯄꯒ ꯑꯃꯨ ꯐꯨꯠꯄꯅꯦꯕ ꯈꯪꯉꯕ ꯑꯗꯣ ꯐꯖꯅ ꯐꯨꯜꯂꯦ ꯐꯖꯅ ꯐꯨꯂꯦ ꯃꯍꯤ ꯌꯥꯎꯔꯝꯕꯗꯒꯤ ꯄꯨꯔꯥ ꯀꯪꯉꯛ ꯈꯔ ꯀꯪꯉꯛꯄꯒꯤ ꯏꯁꯇꯦꯁꯇꯨꯐꯥꯎ ꯐꯨꯠꯄꯤꯔꯦ ꯑꯗꯨꯗ ꯑꯩꯗꯤ ꯃꯅꯝꯗꯣ ꯑꯣꯅꯤꯡꯕꯅ ꯂꯣꯏꯔꯦꯔꯕ ꯈꯪꯕ꯭ꯔꯥ ꯁꯥ ꯃꯔꯣꯏꯒꯗꯣ ꯐꯖꯅ ꯊꯥꯛꯑꯒ ꯑꯗꯨꯒꯗꯤ ꯍꯥꯎꯗꯣꯏꯗꯤ ꯌꯥꯝ ꯃꯥꯜꯂꯦꯕ ꯃꯁꯛꯇꯨꯗꯤ ꯈꯪꯕ꯭ꯔꯥ ꯀꯂꯔꯒꯗꯣ ꯐꯖꯔꯒ ꯑ ꯑꯉꯥꯡꯗꯣ ꯆꯥꯔꯦ ꯃꯥꯁꯦ ꯐꯖꯅ ꯆꯥꯊꯣꯛꯈ꯭ꯔꯦꯅꯦꯍꯦ ꯑꯗꯨꯒ ꯂꯥꯏꯔꯁꯨ ꯀꯠꯊꯣꯛꯑꯦ ꯃꯥꯁꯦ ꯀꯣꯛꯇ ꯍꯥꯏꯥꯏ ꯂꯩꯕꯗꯨꯗ ꯑꯩꯅ ꯂꯥꯏꯗ ꯍꯥꯟꯅ ꯈꯔ ꯀꯠꯈ꯭ꯔꯦ ꯑꯗꯨꯒ ꯊꯣꯡꯒꯥꯟꯗ ꯋꯥꯡꯃꯗ ꯑꯗꯨꯒ ꯀꯩꯗꯧꯏꯤ ꯑꯍꯤꯡꯁꯦ ꯍꯦꯛꯇ ꯑꯉꯥꯡꯁꯦ ꯃꯁꯥ ꯁꯥꯒꯠꯇꯅꯅꯦ ꯀꯩꯅꯣꯝ ꯇꯧ ꯔꯕ
ꯍ ꯑꯗꯨꯒꯤꯗꯤ ꯁꯥꯅꯤ ꯃꯥ ꯀꯩ ꯅꯍꯥꯟꯒꯩꯁꯨ ꯆꯥꯔꯨꯗꯕꯒꯤ ꯑꯣꯏꯗꯣꯏꯅꯤ
ꯍꯣꯏ ꯑꯗꯣ ꯃꯥꯗꯤ ꯇꯣꯏꯅ ꯆꯥꯕꯁꯨ ꯅꯠꯇꯕꯅꯤꯅ ꯑꯗꯨꯒꯤ ꯀꯩꯅꯣꯗꯣ ꯆꯦꯟꯖꯇꯣ ꯌꯥꯝ ꯊꯨꯅ ꯄꯛꯂꯧ ꯈꯪꯈ꯭ꯔꯦꯕ ꯈꯪꯉꯕ ꯍꯦꯛꯇ ꯃꯍꯩ ꯍꯧ ꯁꯥꯎꯒꯠꯂꯒ ꯑꯍꯤꯡꯁꯦ ꯍꯦꯛꯇ ꯃꯕꯣꯛꯅꯅꯦ ꯐꯗꯤꯅ ꯅꯥꯜꯂꯕꯅꯤꯃꯤꯅ ꯑꯗ ꯃꯥꯗꯤꯩ ꯑꯇꯣꯞꯄꯩ ꯄꯨꯔꯥ ꯅꯥꯕ꯭ꯔꯥ ꯑꯗꯨ ꯇꯧꯕꯔꯥ ꯂꯣꯏ ꯍꯪꯉꯦ ꯑꯩꯈꯣꯏꯅ ꯀꯩꯝ ꯇꯧꯗꯦ ꯍꯥꯏꯌꯦꯕ ꯑꯣꯡꯂꯤ ꯁꯥꯒꯠꯄ ꯈꯛꯇꯅꯤ ꯍꯥꯏꯌꯦꯕ ꯑꯗꯨ ꯅꯨꯃꯤꯠꯇꯨꯗꯒꯤ ꯑꯉꯥꯡꯁꯦ ꯑꯣꯛꯄꯂꯨ ꯌꯥꯗ꯭ꯔꯦ ꯍꯧꯖꯤꯛ ꯑꯩ ꯑꯣꯛ ꯆꯥꯔꯔꯣꯏ ꯍꯥꯏꯈꯔꯦꯃ
ꯎꯝ
ꯄꯤꯁ ꯑꯃ ꯑꯅꯤ ꯆꯥꯕ ꯅꯠꯇ꯭ꯔꯦꯕ ꯅꯨꯃꯤꯠ
ꯑꯩ ꯀꯩꯅꯣ ꯇꯧꯕ ꯌꯥꯎꯈ꯭ꯔꯦ ꯅ ꯑꯃꯨꯛ
ꯀꯩ
ꯑꯣ
ꯀꯩꯗꯣ ꯏꯅꯣ
ꯀꯦꯝꯇ ꯊꯦꯡꯈꯤꯕ
ꯀꯦꯖꯤ ꯃꯈꯥꯏ ꯑꯃꯅꯤ ꯀꯩꯅꯣ
ꯀꯩꯅꯣ ꯀ ꯁꯤꯖꯤꯝ ꯈꯥꯒꯤ ꯇꯣꯟ ꯆꯥꯕꯜꯖꯕ
ꯑꯗꯨꯗ ꯈꯔ ꯄꯤꯁ ꯃꯉꯥ ꯃꯔꯤ ꯃꯉꯥ ꯇꯔꯨꯛ ꯄꯨꯡꯃꯨꯛ ꯂꯦꯝꯃꯦ
ꯎꯝꯝ ꯌꯥꯝꯃꯤꯍꯩ ꯑꯗꯨꯗꯤ ꯀꯗꯥꯥꯏꯗꯒꯤ ꯑꯉꯥꯡꯗꯨꯗꯤ ꯑꯗꯨꯗꯤ ꯀꯔꯥꯏ ꯃꯁꯥ ꯅꯨꯡꯉꯥꯏꯅꯤꯒꯦ ꯑꯗꯨꯗꯤ
ꯍꯣꯏ ꯑꯗꯣ ꯃꯥ ꯆꯥꯅꯤꯡꯗ꯭ꯔꯦꯅ ꯍꯥꯏꯔꯦꯕꯀꯣ ꯑꯁ ꯑꯣ ꯑꯗꯨ ꯅꯨꯃꯤꯠꯇ ꯃꯥ ꯑꯣꯛ ꯆꯥꯔꯔꯣꯏꯅ ꯍꯥꯏꯈ꯭ꯔꯦ ꯑꯣꯛꯀꯤ ꯋꯥꯔꯤ ꯑꯝꯇ ꯄꯜꯂ ꯐꯠꯇ꯭ꯔꯦ ꯍꯧꯖꯤꯛ ꯃꯥ ꯃꯥꯅ ꯆꯥꯅꯤꯡꯉꯦ ꯍꯥꯏꯕ ꯄꯣꯠꯁꯤꯡꯁꯦ ꯑꯃꯨꯛ ꯄꯤꯖꯊꯣꯛꯄꯗꯅꯦ ꯃꯥꯁꯦ ꯈꯤꯌꯦꯕ ꯀꯤꯕꯗꯗꯒꯤ
ꯎꯝ ꯑꯗꯨ ꯀꯩꯅꯣꯅꯤꯗ ꯑꯗꯨꯗꯣ ꯎꯝ ꯅꯍꯥꯟꯈꯩ ꯊꯨꯡꯆꯥ ꯆꯥꯗꯕ ꯄꯣꯠ ꯑꯃ
ꯎꯝ ꯎꯝ ꯎꯝ ꯎꯝ ꯑꯗꯣ ꯈꯪꯗꯦ
ꯇꯥꯕ꯭ꯔꯥ ꯍꯜꯂꯣ
ꯇꯥꯏꯌꯦ ꯇꯥꯕ꯭ꯔꯣ ꯍꯜꯂꯣ
ꯎꯝ ꯇꯔꯦꯔꯣ
ꯑꯣ ꯑꯗꯣ ꯀꯩꯅꯣ ꯇꯧꯕꯅꯤꯗ ꯁꯦꯡꯅ ꯍꯥꯏꯔꯒꯗꯤ ꯑꯣꯛꯀꯨꯝꯕꯁꯤꯗꯤ ꯑꯩꯗꯤ ꯁꯥꯒꯠꯂꯛꯑꯒꯗꯤ ꯆꯥꯕꯤꯔꯨꯅꯨ ꯁꯤꯗ ꯂꯩꯌꯦ
ꯎꯝ ꯃꯤꯅꯤ ꯑꯄꯥꯝꯕꯗꯨꯗ ꯑꯣꯛꯇ ꯍꯥꯏꯔꯒ ꯂꯩꯕ ꯑꯣꯛꯇ ꯆꯥꯖꯒꯦ ꯍꯥꯏꯕꯁꯨ ꯃꯌꯥꯝ ꯌꯥꯎꯋꯤꯗꯕ
ꯂꯩꯕ ꯂꯩꯕꯨꯗꯤꯀꯣ ꯑꯣꯛꯇ ꯑꯗꯨꯝ ꯑꯃ ꯌꯨꯇ꯭ꯨꯕꯔ ꯑꯃ ꯅꯨꯄꯤ ꯑꯃ ꯂꯩꯕꯗꯣ ꯈꯪꯕ꯭ꯔꯥ ꯀꯔꯤ ꯏꯠ ꯀꯔꯤ ꯏꯠ ꯍꯥꯏꯕ꯭ꯔ ꯀꯅꯣꯝ ꯍꯥꯏꯕꯅꯤꯅꯦ
ꯀꯥꯎꯔꯦꯅꯦ ꯑꯩꯒꯤ ꯀꯩ ꯃꯃꯥꯏꯒꯤ ꯌꯨꯇ꯭ꯌꯕ ꯃꯃꯤꯡꯗꯣ ꯆꯦꯟꯅꯦꯜ ꯃꯃꯤꯡꯗꯣ ꯀꯥꯎꯔꯦ ꯃꯥꯗꯣ ꯑꯣꯛ ꯉꯥꯛꯇꯅꯤ ꯀꯩꯅꯣ ꯃꯥꯅ ꯆꯥꯕ ꯎꯠꯂꯤꯁꯦ ꯍꯣꯏ ꯅꯨꯄꯤꯅꯤꯗꯨꯁꯨ
ꯊꯪꯗꯦ
ꯑꯁ ꯚꯔꯦꯟ ꯌꯥꯝ ꯑꯣꯏꯕꯅꯦ ꯑꯁ ꯃꯥꯅ ꯑꯣꯛ ꯆꯥꯕꯗꯨ ꯆꯨꯞꯄ ꯃꯥꯜꯂꯦꯅ ꯃꯌꯥꯝꯅ ꯍꯥꯏꯅꯩꯗꯣ ꯇ꯭ꯔꯨꯞꯨꯞ ꯐꯠꯇ꯭ꯔꯨꯨꯞ ꯄꯨꯇ꯭ꯔꯨꯨꯞ ꯁꯨꯃꯥꯏꯅ ꯆꯤꯡꯈꯠꯄꯒꯤ
ꯆꯥꯕꯗ ꯉꯥꯎꯁꯦ ꯑꯩꯨꯗꯤ ꯈꯪꯉꯦ ꯑꯗꯨꯏꯗꯤ ꯈꯪꯗꯦ
ꯦꯕ ꯁꯤꯒ ꯆꯥꯗꯦꯕ ꯀꯣ ꯑꯩ ꯂꯤꯡꯇꯣ ꯊꯥꯕꯤꯔꯛꯀꯦꯕ ꯅꯨꯄꯤꯒꯤ ꯑꯗꯨ ꯅꯨꯄꯤꯗꯨꯣ ꯌꯦꯡꯉꯣ ꯅꯪꯅꯀꯣ ꯇꯤꯛꯈꯠꯇꯅ ꯀꯦꯔꯅꯤꯗꯅ ꯃꯁꯛꯁꯦ ꯃꯆꯤꯟꯒꯗ ꯆꯥꯎꯇꯛꯀ ꯇꯧꯔꯒ ꯇꯤꯛꯈꯠꯇꯅ ꯀꯦꯔꯒꯀꯣ ꯄꯨꯔꯥ ꯍꯣꯠ ꯑꯣꯏꯅ ꯆꯥꯕꯗꯤ ꯈꯨꯆꯥꯥꯗꯣ ꯍꯥꯏꯅ ꯇꯧ ꯇꯧꯗꯅ ꯆꯤꯡꯈꯠ ꯆꯤꯡꯈꯠꯇꯅ
ꯎꯝ
ꯌꯥꯝ ꯅꯣꯛꯅꯤꯡꯕꯅꯦ ꯍꯥꯏꯕ
ꯄꯥꯝꯗꯦ ꯑꯩꯈꯣꯏꯗꯤ ꯀꯌꯥ ꯑꯣꯛꯁꯦ ꯃꯤꯗꯤ ꯀꯩꯅꯣ ꯇ꯭ꯔꯥꯚꯦꯜꯈꯩꯗꯤ ꯑꯣꯛ ꯌꯥꯎꯗ꯭ꯔꯗꯤ ꯅꯣꯡꯃꯒꯤ ꯆꯥꯛ ꯆꯪꯗꯕꯩ ꯇꯥꯏꯞꯇ ꯇꯧꯕꯅꯦ ꯃꯣꯏꯗꯤ ꯀꯩꯅꯣꯝ ꯇꯧꯔꯁꯨ ꯑꯦ ꯑꯣꯛ ꯌꯥꯏꯕ ꯈꯔ ꯂꯩꯔꯦ ꯑꯣꯛ ꯌꯥꯏ ꯑꯗꯨꯒ ꯇꯧꯔꯒ ꯆꯥꯔꯦ ꯊꯣꯡꯉꯒ ꯆꯥꯔꯦ ꯀꯩꯅꯣꯝꯇꯧꯔꯁꯨ ꯀꯥꯡꯁꯣꯏ ꯊꯣꯡꯉꯁꯨ ꯑꯣꯛ ꯑꯌꯥꯏꯕꯗꯣ ꯍꯥꯞꯄꯒ ꯑꯗꯨꯃꯥꯏꯅ ꯇꯧꯔꯒ ꯆꯥꯕ ꯈꯣꯠꯄ ꯑꯗꯨꯃꯥꯏꯅ ꯇꯧꯕꯅꯤ
ꯍꯣꯏ ꯃꯣꯏ ꯌꯨꯝ ꯃꯊꯛꯇ ꯐꯧꯔꯒ ꯑꯗꯨꯝ ꯌꯥꯔꯦ ꯊꯝꯃꯅꯤ ꯑꯗꯨꯒꯅꯦ ꯀꯩꯅꯣꯝ ꯍꯥꯏꯒꯦꯅꯦ ꯗꯨꯂꯥ ꯂꯥꯂꯦꯟꯗ ꯄꯔꯦꯡꯗ ꯨꯂꯥꯂꯦꯟ ꯍꯥꯏꯗꯨꯔ ꯅꯅꯥꯒꯔꯥꯝ ꯄꯔꯦꯡꯗ ꯑꯃ ꯁꯨꯃꯥꯏꯅ ꯁ꯭ꯀꯤꯟ ꯃꯥꯟꯕ ꯑꯃ ꯇꯥꯁꯜꯟꯅ ꯇꯥꯁꯜꯂ ꯌꯣꯟꯕꯗꯣ ꯀꯔꯤꯅꯣ ꯑꯗꯨꯕꯨ ꯍꯣ
ꯎꯝ ꯀꯩꯅꯣ ꯍꯥꯏꯅꯤ ꯍꯥꯏꯗꯨꯅ ꯑꯃꯨꯛ ꯏꯃꯥꯟꯅꯕꯤ ꯑꯃ ꯍꯧꯂꯛꯄꯤꯅꯗꯤ ꯀꯩꯅꯣꯝꯃ ꯀꯩꯅꯣꯝꯃꯅꯦ ꯍꯥꯏꯒꯤꯈꯤꯕꯅꯦ ꯑꯩ ꯀꯔꯤꯅꯣ ꯀꯥꯎꯔꯦ ꯑꯩꯗꯨꯁꯨ ꯃ ꯑꯃ ꯍꯥꯏꯈꯤꯕꯅꯤꯅꯦ
ꯀꯔꯤ ꯃꯎꯟꯅꯣ ꯃꯎꯨꯟꯅꯦꯕ ꯃꯎꯟꯗꯤ ꯃꯎꯟꯅꯦꯕ
ꯆꯥꯛꯈꯥꯎꯒꯤ ꯆꯈꯥꯎꯒꯤ ꯃꯅꯨꯡꯒꯤ ꯄꯥꯔꯠ ꯑꯣꯏꯔꯝꯅꯤꯌꯦ
ꯈꯪꯗꯦ ꯑꯗꯨꯔ ꯈꯪꯗꯦ ꯑꯁ ꯇꯤꯚꯤꯗꯁꯨ ꯑꯦ ꯇꯤꯚꯤꯗ ꯌꯨꯇꯌꯨꯕꯇꯁꯨ ꯑꯗꯨꯗꯣ ꯍꯥꯟꯅ ꯐꯨꯠꯇꯣꯛꯑꯦꯗꯅ ꯊꯣꯠ ꯊꯣꯠ ꯊꯣꯠ ꯊꯣꯠ ꯂꯥꯎꯅ ꯑꯗ ꯐꯨꯠꯇꯣꯛꯑꯒ ꯃꯨꯕ ꯁꯔꯨꯛꯇꯣ ꯈꯦꯠꯇꯣꯛꯑꯅꯤꯗꯅ ꯑꯗꯨꯒ ꯃꯀꯛ ꯃꯀꯛ ꯃꯀꯛ ꯀꯛꯑꯒ ꯊꯣꯡꯉꯤꯅꯦ ꯉꯧꯔꯤ ꯇꯧꯕ ꯇꯧꯏꯅꯦ
ꯇꯧꯕꯅꯦ ꯑꯗꯨꯗꯣ ꯃꯣꯏ ꯍꯥꯎꯋꯦꯁꯨ ꯍꯥꯏꯕꯅꯦ ꯃꯅꯝꯗꯤ ꯈꯔ ꯆꯦꯜꯂꯦ ꯍꯥꯏꯕꯅꯦ ꯑꯗꯨꯗꯣ
ꯁꯤꯡꯖꯨꯁꯨ ꯇꯧꯏꯦ
ꯈꯪꯗꯕꯨꯨ
ꯀꯣꯝꯄꯥꯛ ꯑꯝꯗ ꯑꯗꯣ ꯀꯌꯥꯝ ꯍꯥꯎꯖꯥꯠꯅꯣ ꯁꯤꯅꯤꯗ
ꯈꯪꯗ ꯀꯃꯥꯏ ꯀꯃꯥꯏꯅ ꯇꯧꯕꯖꯠꯅꯣ ꯃꯣꯏ ꯆꯤꯟꯖꯥꯛꯁꯦ ꯑꯣꯛꯁ ꯀꯌꯥ ꯆꯥꯗꯕꯅꯤꯅ ꯑꯗꯨꯒꯨꯝꯕꯗꯣ ꯈꯪꯗꯦ ꯆꯠ
ꯍꯣꯏ ꯑꯗꯨꯕꯨꯗꯤ
ꯑꯗꯨ ꯐꯔꯦ ꯐꯔꯦ ꯑꯩ ꯑꯃꯨꯛ ꯍꯥꯟ ꯂꯩꯔ ꯂꯧꯧꯔꯛꯀꯦꯀꯣ
ꯍ ꯍꯣꯏ ꯍꯣꯏ